ꯇꯥꯕꯔꯣ
ꯇꯥꯏ
ꯅꯪꯗꯤ ꯅꯣꯛꯀꯟꯕꯤꯔꯣ
ꯇꯥꯅꯤꯡꯗꯦ
ꯆꯥꯛ ꯆꯥꯔꯕꯣ ꯀꯩꯗꯧꯔꯤꯒꯦ
ꯁꯔꯦ ꯐꯥꯝꯃꯤꯌꯦ
ꯑꯣ ꯀꯅꯥ ꯀꯅꯥ ꯐꯝꯃꯤꯅꯣ
ꯏꯊꯟꯗꯅꯦ
ꯑꯣ ꯅꯪ ꯐꯥꯝꯗꯣ ꯀꯃꯥꯏ ꯅꯪ ꯐꯝꯃꯤꯗꯣ ꯀꯃꯥꯏꯅ ꯐꯝꯃꯤꯅꯣ ꯅꯈꯣꯡꯗꯣ ꯀꯃꯥꯏꯅ ꯊꯝꯃꯤꯅꯣ
ꯑꯩꯁ ꯈꯣꯝꯕꯨ ꯀꯃꯥꯏꯅ ꯊꯝꯃꯒ ꯐꯝꯃꯣ ꯍꯥꯏꯅꯣ ꯈꯣꯡ ꯃꯊꯥꯛ ꯊꯝꯃꯣ ꯍꯥꯏꯔꯣ
ꯑꯣ ꯃꯊꯛ ꯊꯝꯕꯗ ꯑꯗꯨꯝ ꯅꯪ ꯊꯝꯕ ꯀꯩꯅꯣꯗꯣ ꯍꯥꯏꯌꯣ ꯍꯥꯏꯕꯅꯤꯅꯦ ꯑꯗꯨꯖꯝ
ꯈꯣꯡꯅꯤ ꯁꯨꯃꯥꯏꯅ ꯊꯝꯃꯒ ꯐꯝꯃꯤꯅꯦ ꯎꯗ꯭ꯔꯣ ꯁꯨꯃꯥꯥꯏ ꯐꯝꯃꯤꯁꯦ
ꯀꯩ ꯌꯦꯟꯁꯥꯡ ꯆꯥꯔꯒꯦ ꯉꯁꯤ
ꯉꯁꯤ ꯗꯥꯜ ꯆꯥꯏꯌꯦ ꯅꯣꯏꯗꯤ
ꯑꯁ ꯆꯞ ꯃꯥꯟꯅꯩꯅꯦ ꯀꯃꯥꯏꯅ ꯇꯧꯔꯤꯅꯣ
ꯆꯞ ꯃꯥꯟꯅꯗꯔꯗꯤ ꯌꯥꯗꯦ ꯑꯗꯨꯒꯤꯅꯦ
ꯍꯣꯏ
ꯀꯩꯗꯧꯔꯤꯅꯣ ꯅꯪꯗꯤ
ꯑꯩꯗꯤ ꯁꯨꯝ ꯂꯧꯗ ꯐꯝꯃꯤꯌꯦ ꯉꯥꯏꯍꯥꯛꯇꯪ ꯄꯣꯊꯥꯕ ꯑꯣꯏꯅ ꯁꯨꯝ ꯇꯧꯕꯅꯤꯅ
ꯑꯣ ꯃꯤꯗꯤ
ꯍꯣꯏ
ꯅꯪꯁꯨꯒ ꯃꯥꯥꯏ ꯐꯥꯝꯃꯤꯅꯣ
ꯑꯩꯗꯤ ꯈꯣꯡꯗꯣ ꯂꯣꯡꯅ ꯊꯝꯃꯒ ꯀꯩꯅꯣꯗ ꯉꯥ ꯊꯥꯔꯒ ꯑꯗꯨꯝ ꯐꯝꯃꯤꯌꯦ
ꯑꯩꯗꯤ ꯅꯪ ꯅꯪꯅ ꯐꯥꯔꯃꯁꯤ ꯏꯁꯇꯥꯜ ꯑꯗꯨꯝ ꯅꯪꯒꯤ ꯅꯈꯣꯡꯗ ꯃꯊꯥꯛ ꯊꯝꯕ꯭ꯔꯥ ꯈꯟꯕ
ꯑꯣ ꯑꯗꯨ ꯉꯁꯤꯗꯤ ꯑꯗꯨꯝ ꯌꯨꯝꯗ ꯂꯩꯗꯣꯏꯔꯥ ꯊꯕꯛ ꯀꯩꯀꯥ ꯆꯠꯊꯣꯛꯄꯤꯔꯣꯏꯔꯥ ꯑ ꯌꯥꯝ ꯅꯨꯡꯉꯥꯏꯀꯣ
ꯊꯕꯛ ꯂꯩꯗꯦ ꯑꯩ ꯈꯣꯏꯗꯤꯦ
ꯑꯣ
ꯌꯥꯝ ꯃꯟꯕꯒꯤ ꯂꯩꯇ꯭ꯔꯦ
ꯑꯗꯨ ꯃꯃꯥ ꯕꯈꯣꯏꯗꯤ ꯑꯗꯨꯝ ꯅꯨꯡꯉꯥꯏꯔꯤꯕ ꯅꯠꯇ꯭ꯔꯣ
ꯅꯨꯡꯉꯥꯏꯔꯑꯦ ꯅꯣꯏꯒꯤꯗꯤ
ꯑꯩꯈꯩꯁꯨ ꯅꯨꯡꯉꯥꯏꯔꯤꯌꯦ
ꯀꯔꯤ ꯀꯔꯤ ꯍꯣꯠꯅꯔꯤꯒꯦ ꯃꯣꯏꯗꯤ
ꯃꯣꯏꯗꯤ ꯑꯗꯨꯝ ꯌꯨꯝꯗ ꯇꯨꯝꯕꯒꯤ ꯀꯩꯅꯣ ꯍꯣꯠꯅꯥꯔꯤꯌꯦ ꯌꯨꯝꯗꯀꯣ ꯍꯣꯏ ꯇꯨꯝꯕ ꯊꯕꯛ ꯑꯗꯨꯝ ꯍꯣꯠꯅꯔꯤꯌꯦ ꯑꯗꯣ ꯅꯅꯥꯎꯅꯨꯄꯤ ꯑꯃ ꯂꯩ ꯍꯥꯏꯗꯣ ꯏꯅꯥꯎꯅꯨꯄꯤꯗꯤ ꯂꯩꯕ꯭ꯔꯣ ꯍꯧꯖꯤꯛ
ꯏꯅꯥꯎꯅꯨꯄꯤ ꯂꯩꯗ꯭ꯔꯦ ꯌꯨꯝ ꯄꯥꯟꯈ꯭ꯔꯦ
ꯌꯨꯝ ꯄꯥꯟꯈ꯭ꯔꯦ
ꯍꯣꯏ
ꯑꯣ ꯏꯅꯥꯎ ꯅꯨꯄꯤꯁꯤꯦ ꯊꯨꯅ ꯌꯨꯝ ꯄꯥꯟꯕ ꯃꯥꯜꯂꯦꯅꯀꯣ
ꯍꯣꯏ ꯊꯨꯅ ꯄꯥꯟꯍꯟꯈ꯭ꯔꯦ
ꯑꯣ ꯃꯆꯥꯒꯨꯝꯕꯗꯤ ꯂꯩꯈ꯭ꯔꯕꯣ
ꯃꯆꯥ ꯂꯩꯔꯦ ꯅꯨꯄꯤ ꯃꯆꯥ ꯑꯃ
ꯑꯣ ꯁꯤ ꯌꯥꯝ ꯆꯥꯎꯔꯃꯅꯤ ꯑꯗꯨꯗꯤ
ꯍꯣꯏ ꯆꯍꯤ ꯑꯅꯤ ꯐꯥꯔꯦ
ꯑꯣ ꯆꯦꯒꯤ ꯈꯣꯟꯖꯦꯜꯁꯤ ꯇꯥꯕꯗ ꯆꯦꯁꯦ ꯑꯉꯥꯡꯗꯤ ꯅꯠꯇ꯭ꯔꯦ ꯈꯔ ꯆꯍꯤꯗꯤ ꯈꯔ ꯌꯥꯝꯅ ꯑꯃꯅꯤ
ꯍꯣꯏꯗ
ꯑꯗꯨ ꯏꯆꯦꯁꯦ ꯀꯣꯂꯦꯖꯀꯨꯝꯕ ꯀꯥꯔꯤꯔꯥ ꯅꯠꯇ꯭ꯔꯒ ꯀꯥꯕ ꯂꯣꯏꯔꯒ ꯂꯩꯌꯦꯔꯕꯣ ꯀꯃꯥꯏꯅ ꯇꯧꯒꯦ
ꯍꯔꯦ ꯀꯣꯂꯦꯖ ꯂꯩꯔꯒ ꯂꯩꯌꯦ ꯑꯗꯨꯝ
ꯑꯗꯨꯝ ꯂꯩꯌꯦ
ꯎꯝ
ꯅꯨꯡꯉꯥꯏꯅꯦ ꯅꯨꯡꯉꯥꯏꯅꯦ ꯅꯣꯏꯗꯤ
ꯅꯨꯡꯉꯥꯏꯕ ꯃꯇꯝꯅꯤ
ꯑꯗꯨ ꯆꯦꯒꯤ ꯅꯃꯥꯟꯅꯕꯤ ꯑꯩꯈꯣꯏꯒ ꯑꯗꯨꯝ ꯄꯨꯟꯗ꯭ꯔꯣ ꯉꯁꯤ
ꯄꯨꯟꯅꯦ ꯉꯁꯤꯗꯤ ꯍꯣꯔꯦꯟ ꯀ꯭ꯂꯥꯁꯇ ꯄꯨꯟꯒꯅꯤ ꯍꯧꯖꯤꯛꯀꯤꯗꯤ ꯄꯨꯜꯂꯣꯏ
ꯑꯣ ꯅꯣꯏꯆꯦ ꯍꯣꯏ ꯕꯣꯜꯒꯨꯝꯕ ꯌꯦꯡꯕ꯭ꯔꯥ ꯉꯔꯥꯡꯗꯣ
ꯕꯣꯜ ꯌꯦꯡꯗꯦ ꯑꯗꯨ ꯑꯣꯏꯔꯁꯨ ꯌꯦꯡꯗ꯭ꯔꯁꯨ ꯑꯗꯨꯝ ꯈꯪꯉꯤ
ꯑꯗꯨꯝ ꯀꯩꯅꯣꯗ ꯆꯪꯉꯗꯤ ꯑꯗꯨꯝ ꯂꯣꯏꯅ ꯈꯪꯈ꯭ꯔꯦꯕꯀꯣ ꯅꯠꯇ꯭ꯔꯣ
ꯈꯪꯒꯦ
ꯍꯥꯏꯣꯏ ꯑꯗꯨꯕꯨ
ꯑꯃꯅ ꯉꯝꯃꯒ ꯑꯃꯅ ꯉꯝꯗꯕꯗꯣ ꯌꯦꯡꯕꯗ ꯅꯨꯡꯉꯥꯏꯇꯦꯕ
ꯑꯗꯨꯅꯦꯕ ꯑꯩ ꯑꯣ ꯉꯔꯥꯡꯗꯣ ꯑꯩꯁꯨ ꯊꯝꯃꯣꯏ ꯌꯥꯝ ꯁꯣꯏꯌꯦꯦ ꯈꯪꯕ꯭ꯔꯥ ꯑꯩꯈꯣꯏ ꯑꯩꯈꯣꯏ ꯀꯀꯥ ꯅꯤꯃꯥꯗꯣ
ꯎꯝ
ꯗꯤ ꯍꯟꯗꯛꯅ ꯂꯣꯏꯔꯗꯅ ꯑꯗꯨꯒꯤ ꯃꯥꯅ ꯀꯞꯄꯗꯨ ꯎꯔꯒ ꯉꯁꯥꯏꯒꯤ ꯊꯝꯃꯣꯏꯁꯦ ꯄꯨꯕ ꯉꯝꯗ꯭ꯔꯕ
ꯍꯣꯏꯅꯤ
ꯍꯥꯏꯣꯏ ꯅꯪꯗꯤ ꯀꯔꯝꯕ ꯇꯤꯝꯅ ꯍꯦꯟꯅ ꯄꯥꯝꯒꯦ
ꯑꯩꯗꯤ ꯑꯗꯨꯝ ꯂꯣꯏ ꯅꯨꯡꯁꯤꯗ
ꯂꯣꯏꯅꯦꯃꯤꯁꯤ ꯑꯣ ꯑꯗꯨꯗꯤ ꯏꯆꯦꯁꯦ ꯃꯤꯅꯨꯡꯁꯤ ꯈꯪꯕ ꯏꯆꯦ ꯍꯥꯏꯇꯥꯔꯦꯅꯦ ꯑꯗꯨꯗꯤ
ꯑꯗꯨ ꯑꯗꯨꯁꯨ ꯍꯥꯏꯕꯤ ꯌꯥꯏ ꯍꯥꯏꯗ꯭ꯔꯁꯨ ꯌꯥꯏ ꯑꯃꯅ ꯉꯝꯃꯦ ꯑꯃꯅ ꯉꯝꯗꯦ ꯅꯨꯡꯉꯥꯏꯇꯦꯗꯅ
ꯍꯣꯏ ꯑꯗꯨ ꯆꯦꯛ ꯑꯩꯈꯣꯏꯗꯤ ꯂꯧꯒꯨꯝꯕ ꯀꯩꯀꯩꯁꯨ ꯎꯗ꯭ꯔꯣ
ꯑꯣꯍꯦ ꯑꯗꯨꯕꯨ ꯑꯩꯗꯤ ꯌꯨꯝꯗ ꯂꯩꯇꯦ
ꯑꯣ ꯀꯥꯏꯗ ꯂꯩꯕ ꯑꯥ ꯃꯊꯛꯂꯣꯝꯗ ꯂꯩꯔꯣ
ꯃꯊꯛꯇ ꯅꯠꯇꯦ
ꯑꯣ ꯁꯣꯝꯒꯤ ꯁꯣꯝꯒꯤꯗꯣ
ꯎꯝ
ꯑꯣ ꯁꯤꯁ ꯋꯥ ꯏꯉꯥꯡ ꯉꯥꯡꯅꯤꯡꯗꯕꯒꯨꯝ ꯇꯧꯋꯤꯗ ꯃꯍꯥꯎ ꯁꯔꯥ
ꯑꯩꯁꯦ ꯑꯗꯨꯃꯥꯏꯅꯗꯤ ꯇꯧꯗꯦ ꯉꯥꯡꯅꯤꯡꯗꯕꯒꯤꯅꯦ ꯅꯉꯣꯟꯗ
ꯑꯣꯣ ꯍ ꯑꯇꯣꯞꯄ ꯑꯣꯏꯗꯤ ꯑꯗꯨꯝ ꯉꯥꯡꯕ꯭ꯔꯥ
ꯑꯇꯩ ꯋꯥꯔꯤꯗꯤ ꯑꯗꯨꯝ ꯉꯥꯡꯉꯦ
ꯑꯣ ꯑꯩꯉꯣꯟꯗ ꯉꯥꯡꯅꯤꯡꯗꯕꯒꯤꯀꯣ
ꯂꯧ ꯁꯨꯏ ꯍꯥꯏꯕꯗꯨꯗ
ꯑꯣ ꯂꯧ ꯁꯨꯕ ꯂꯧꯁꯨ ꯂꯧ ꯁꯨꯕꯒꯤ
ꯂꯧ ꯁꯨꯔꯒ ꯋꯥꯏ ꯄꯣꯊꯥꯏꯅꯦ ꯍꯥꯏꯕꯗꯨꯗ ꯑꯩꯅ ꯌꯥꯝ ꯉꯥꯡꯍꯟꯅꯤꯡꯗ꯭ꯔꯕ
ꯑꯁ ꯁꯤꯅꯦ ꯀꯩꯅꯣ ꯄꯣꯊꯥꯔꯒ ꯑꯗꯨꯝ ꯋꯥꯔꯤ ꯁꯥꯕꯅ ꯍꯦꯟꯅ ꯅꯨꯡꯉꯥꯏꯔꯤꯅꯦ
ꯅꯣꯏꯒꯤ ꯂꯧꯔꯣ
ꯍꯣꯏ ꯑꯩꯈꯣꯏ ꯕꯣꯛ ꯍꯅꯤꯗ
ꯑꯣ ꯂꯣꯏꯔꯒꯦꯔꯣ
ꯉ ꯂꯣꯏꯔꯅꯤ ꯅꯨꯡꯁꯥ ꯁꯥꯃꯟꯗꯨꯅ ꯁꯨꯝ ꯐꯝꯃꯤꯅꯤꯗ
ꯕꯣꯜ ꯌꯦꯡꯉꯒ ꯑꯃꯨꯛ ꯂꯧꯖꯕꯗꯣ ꯋꯥꯗ꯭ꯔꯣ
ꯍꯏ ꯄꯨꯡ ꯑꯍꯨꯝꯒ ꯃꯈꯥꯏ ꯇꯨꯝꯃꯤ ꯉꯁꯥꯏ ꯕꯣꯜꯗꯣ ꯄꯨꯡ ꯑꯍꯨꯝ ꯑꯗꯨꯋꯥꯏꯗ ꯂꯣꯏꯕꯀꯣ
ꯂꯧ ꯁꯨꯗꯕꯤꯗ ꯇꯨꯝꯃ ꯂꯩꯔ ꯂꯩꯔꯝꯅꯤꯀꯣ
ꯍꯣꯏ ꯑꯗꯨꯣ
ꯅꯣꯏꯗꯤ ꯃꯤ ꯀꯌꯥ ꯂꯩꯒꯦ ꯌꯨꯝꯗ
ꯌꯦꯗ ꯃꯤ ꯃꯤ ꯌꯥꯝꯗꯦꯗ ꯍꯥꯏꯗꯤ ꯑꯩꯈꯣꯏ ꯏꯃꯨꯡ ꯃꯤ ꯃꯔꯤ ꯃꯔꯤꯈꯛꯇꯅꯦꯕꯀꯣ ꯀꯥꯏꯗꯗꯥꯃ ꯑꯗꯨꯒꯒ ꯑꯩꯒ ꯃꯃꯥ ꯕꯕꯥ ꯁꯤꯅꯦꯕ
ꯋꯥ
ꯅꯣꯏꯗꯤ
ꯑꯩꯣꯏꯁꯨ ꯃꯤ ꯌꯥꯝꯗꯦꯗ ꯍꯧꯖꯤꯛ ꯌꯨꯝꯗ ꯑꯩꯈꯣꯏ ꯃꯥꯒꯕꯨ ꯎ ꯋꯥ ꯂꯩꯌꯦ ꯑꯗꯨ ꯈꯛꯇ ꯉꯥꯏꯔꯦ ꯑꯇꯩꯅ ꯑꯗꯨꯝ ꯂꯥꯏꯔꯤꯛ ꯇꯝꯕ ꯀꯩ ꯀꯩꯅꯣ ꯇꯧꯔꯒ
ꯍꯣꯏ
ꯑꯗꯨꯝ ꯆꯠꯂꯦ ꯍꯨꯏ
ꯔꯦ ꯌꯦ ꯆꯍꯤꯍꯤꯗꯤ ꯀꯌꯥꯝ ꯀꯌꯥꯃꯨꯛ ꯁꯨꯔꯤꯒꯦ ꯀꯌꯥꯃꯨꯛ ꯁꯨꯔꯤꯒꯦ
ꯈꯨꯟ ꯃꯉꯥ ꯁꯨꯔꯦ
ꯀꯨꯟ ꯃꯉꯥ ꯑꯗꯨꯗꯤ ꯏꯆꯟꯟꯅꯨꯄꯤꯅꯤꯅꯦ ꯇꯥꯔꯕ ꯍꯂꯥꯎ ꯇꯥꯕ꯭ꯔꯣ ꯇꯥꯔꯕ꯭ꯔꯣ ꯇꯥꯔꯕꯔꯣ ꯇꯥꯕ꯭ꯔꯣ